ꯍꯜꯂꯣ
ꯇꯥꯗꯕ꯭ꯔꯣ
ꯊꯥꯔꯦ ꯅꯦꯠꯋꯥꯛꯁꯦ ꯌꯥꯝ ꯅꯨꯡꯉꯥꯏꯇꯕ꯭ꯔꯥ ꯀꯩꯅꯣꯝꯃ ꯐꯣꯟꯁꯦ ꯐꯖꯅ ꯇꯥꯗꯕ
ꯇꯥꯕꯣ
ꯇꯥꯔꯦ ꯍꯧꯖꯤꯛꯇꯀꯤ ꯍꯣꯏ ꯁꯦꯡꯅꯦ
ꯑꯣ
ꯀꯩꯗꯧꯔꯝꯃꯤꯅꯣ
ꯍꯥꯃꯤ ꯃꯤ ꯁꯨꯝ
ꯂꯧꯕꯨꯛꯇꯒ ꯆꯠꯄ꯭ꯔꯣ ꯎꯆꯦꯛ ꯃꯈꯣꯟ ꯌꯥꯝ ꯇꯥꯕꯨꯝ ꯇꯧꯋꯦ
ꯑ ꯀꯩꯅꯣꯗꯗꯤ ꯑꯩꯈꯣꯏ ꯌꯨꯝ ꯃꯅꯤꯡꯗ ꯂꯩꯕ ꯑꯗꯨꯗꯨꯒꯤꯅꯤ ꯃꯆꯁꯨ ꯃꯈꯣꯟꯗ
ꯑꯣ ꯑꯣ ꯅꯣꯏꯅ ꯎꯆꯦꯛ ꯌꯥꯝ ꯄꯥꯏꯔꯛꯄ ꯃꯥꯜꯂꯦꯅꯦ
ꯑꯥ ꯌꯨꯝ ꯃꯅꯤꯡꯗꯣ ꯋꯥꯃꯦ ꯍꯧꯋꯦꯕ
ꯑꯣ
ꯗꯨꯒꯤ
ꯀꯩꯗꯧꯔꯝꯃꯤꯅꯣ ꯊꯕꯛ ꯁꯨꯗꯦ ꯑꯣꯐꯤꯁ ꯆꯠꯂꯤ ꯎꯝ
ꯀꯩꯗꯧꯔꯤꯅꯣ ꯍꯧꯖꯤꯛꯇ
ꯀꯩꯁꯨ ꯇꯧꯗꯦꯗ ꯁꯨꯝ ꯄꯣꯊꯥꯔꯒ ꯈꯔ ꯂꯩꯔꯤꯉꯗ
ꯑꯣ
ꯏꯁꯦ ꯌꯦꯡ ꯌꯥꯝ ꯂꯣꯏꯕ ꯃꯥꯜꯂꯦꯅꯦ
ꯌꯦꯅ ꯌꯦꯟ ꯍꯥꯏꯔꯣ ꯌꯦꯟ ꯌꯥꯝꯅ
ꯍꯣꯏ ꯌꯦꯟ ꯂꯣꯏꯕ꯭ꯔꯕ
ꯑꯥ ꯂꯣꯏ
ꯌꯣꯟꯕ꯭ꯔꯣ
ꯑ ꯌꯣꯜꯂꯦ
ꯀꯔꯤ ꯀꯔꯤ ꯍꯣꯠꯅꯔꯤꯒꯦ
ꯍꯥ
ꯀꯔꯤ ꯀꯔꯤ ꯁꯠꯅꯒꯦ ꯇꯥꯗꯕ꯭ꯔꯣ
ꯀꯔꯤꯁꯨ ꯍꯅꯥ ꯇꯗ ꯌꯨꯝꯗ ꯑꯗꯨꯝ ꯃꯇꯝ ꯂꯦꯜꯂꯒ ꯂꯩꯕ
ꯗꯨꯖꯨꯅꯅꯨꯡꯉꯥꯏꯕꯅꯤꯔ
ꯍꯣꯏ ꯈꯔ ꯅꯨꯡꯉꯥꯏ ꯊꯣꯛꯀꯦꯅꯀꯣ ꯊꯕꯛ ꯇꯧꯗꯕꯤꯅ ꯂꯩꯊꯣꯛꯄ
ꯍꯣꯏ ꯌꯨꯝꯗ ꯑꯗꯨꯝ ꯃꯇꯝ ꯌꯨꯝꯗ ꯂꯩꯕꯅꯨ ꯍꯥꯏꯗ
ꯎꯝ ꯅꯨꯡꯉꯥꯏ
ꯀꯥꯏ ꯀꯥꯏꯦ
ꯀꯔꯤ ꯀꯗꯥꯏ ꯆꯠꯂꯤꯅꯣ
ꯀꯩꯁꯨꯝ ꯆꯠꯇꯦ ꯁꯨꯝ ꯂꯧꯕꯨꯛ ꯂꯣꯝꯗ ꯊꯣꯛꯂꯛꯄ
ꯎꯝ ꯅꯪ ꯆꯠꯄꯗꯣ ꯃꯈꯣꯏ ꯌꯥꯝ ꯀꯜꯂꯤꯅꯦ
ꯌꯥ ꯄꯤꯁ ꯊꯕꯗꯨ ꯑꯗꯨꯗꯒ ꯈꯣꯡ ꯊꯥꯡꯕꯗꯨꯗ ꯙꯪ ꯙꯪ ꯍꯥꯎꯕꯩ
ꯑꯣ ꯍꯣꯏ ꯑꯗꯨ ꯅꯣꯏ ꯍꯦꯛ ꯃꯅꯤꯡꯗ ꯂꯧꯕꯣꯛ ꯂꯩꯔꯕꯣ ꯂꯧ ꯂꯩꯔꯕꯣ
ꯑꯥ ꯍꯥ ꯂꯩꯣꯏ
ꯑꯁ ꯌꯥꯝꯅ ꯑꯗꯨꯔꯗꯤ ꯂꯧ ꯊꯕꯛ ꯇꯧꯕ ꯅꯨꯡꯉꯥꯏꯔꯝꯒꯅꯤꯅꯦ ꯑꯌꯨ
ꯉ ꯅꯅꯥꯄꯅꯤ ꯅꯅꯤ
ꯅꯨꯡꯁꯥ ꯊꯣꯛꯇ꯭ꯔꯤꯉꯩꯗ ꯊꯕꯛ ꯇꯧꯍꯧꯕ ꯂꯧ ꯁꯕꯥ ꯌꯥꯕꯕꯥ ꯑꯩ ꯅꯨꯃꯤꯠ ꯆꯪꯈ꯭ꯔꯀꯥꯟꯗꯅ ꯏꯪꯉꯀꯥꯟꯗꯅ ꯑꯃꯨꯛ ꯊꯕꯛ ꯇꯧꯕ ꯂꯧ ꯅꯛꯄꯁꯤꯗꯤ
ꯑꯗꯤ ꯑꯥ
ꯅꯨꯡꯁꯥ ꯁꯥꯔ ꯀꯥꯟꯗꯗ ꯏꯃꯨꯡꯗ ꯂꯩꯕ
ꯎꯝ ꯅꯛꯄꯆ ꯅꯗꯤ ꯍꯦ ꯂꯩꯅ ꯍꯣꯏ
ꯑꯣ ꯍꯧꯖꯤꯛꯁꯦ ꯂꯧꯁꯦ ꯊꯕꯛ ꯍꯧꯔꯕꯣ ꯂꯧꯒꯤ ꯊꯕꯛꯁꯦ
ꯑꯥ ꯂꯧꯒꯤ ꯊꯕꯛ ꯍꯧꯔꯦ ꯑꯥ ꯋꯟꯅꯁꯗꯦ ꯅꯨꯃꯤꯠ ꯀꯨꯟꯗꯣꯏꯅꯤ
ꯑꯣꯏꯣꯏ ꯍꯧꯖꯤꯛꯁꯦ
ꯍꯥ
ꯏꯁꯤꯡꯗꯤ ꯂꯩꯕ꯭ꯔꯣ ꯏꯁꯤꯡ
ꯅꯈꯣꯏꯔꯣꯅ ꯅꯣꯡ ꯈꯒ ꯇꯥꯕꯒꯤ ꯏꯁꯤꯡ ꯈꯒꯗꯤ ꯂꯩ ꯑꯗ ꯇꯨꯔꯦꯟꯗꯒꯤ ꯏꯁꯤꯡ ꯆꯤꯡꯉꯒ ꯁꯤꯡ ꯊꯥꯖꯤꯜꯂꯦ
ꯁꯤꯡ ꯆꯦꯟꯕ꯭ꯔꯣ
ꯑ ꯁꯤ ꯂꯩꯦ
ꯑꯣ ꯌꯥꯝ ꯐꯩꯅꯦ ꯑꯗꯨꯗꯤ ꯑꯩꯈꯣꯏ ꯈꯨꯟ ꯂꯣꯝꯗꯗꯤ ꯅꯣꯡ ꯇꯥꯗꯕꯅꯤꯅ ꯂꯧꯁꯨ ꯎꯕ ꯌꯥꯗ꯭ꯔꯦ ꯃꯅꯨꯡꯁꯥꯅ ꯁꯥꯕꯒ ꯇꯥꯗꯕꯒ ꯅꯣꯡꯁꯤꯕꯨ ꯀꯩꯗꯧꯉꯩ ꯇꯥꯒꯦ ꯍꯥꯏꯖꯥꯠꯅꯣ
ꯍꯣꯔꯦꯟ ꯋꯥꯔꯤ ꯁꯥꯟꯅꯔꯒꯦ ꯍꯣꯔꯦꯟ
ꯑꯝꯇ ꯐꯣꯟ ꯇꯧꯕꯤꯌꯨꯅꯦ ꯅꯣꯡꯗꯣ ꯑꯝꯇ ꯆꯥꯏꯊꯔꯛꯑꯣꯅ
ꯇꯥꯏ ꯅꯨꯃꯤꯠ
ꯂꯧ ꯎꯗ꯭ꯔꯗꯤ ꯂꯧꯗ꯭ꯔꯗꯤ ꯌꯥꯔꯣꯏꯅꯦ ꯍꯤꯡꯕ ꯋꯥꯔꯅꯤ
ꯑꯣ ꯍꯣꯔꯦꯟ ꯐꯣꯟ ꯇꯧꯔꯒꯦ ꯑꯩꯅ ꯑꯗꯨ ꯋꯥꯔꯤ ꯁꯥꯟꯅꯔꯒ ꯍꯥꯏꯔꯛꯑꯒꯦ
ꯎꯝ ꯍꯣꯏ ꯑꯗꯣ ꯁꫭꯏꯗꯕꯩ ꯁꯣꯏꯗꯕꯤꯗꯤ ꯁꯥꯟꯅꯧꯀꯣ
ꯍꯣꯏ ꯁꯥꯅꯒꯦ
ꯑ ꯁꯣꯏꯗꯕꯤꯗ ꯅꯣꯡꯗꯣ ꯊꯥꯔꯛꯑꯣ ꯍꯥꯏꯌꯣꯕ
ꯍꯣꯏ
ꯃꯤ ꯃꯆꯥꯁꯤꯡꯁꯦ ꯂꯧ ꯎꯕ ꯌꯥꯗꯕꯒꯤ ꯁꯤ ꯗꯧꯔꯦꯅ ꯐꯖꯅ
ꯎ ꯅꯠꯇ꯭ꯔꯣ ꯆꯨꯝꯗ꯭ꯔꯣꯅ ꯍꯥꯏꯁꯦ
ꯆꯨꯝꯃꯦ
ꯆꯨꯝ
ꯏꯁꯤꯡꯗ ꯌꯥꯎꯗ꯭ꯔꯅꯤꯅ ꯌꯥꯗ꯭ꯔꯦ
ꯎꯝ ꯑꯗꯨ ꯑꯗꯨꯅꯦ ꯅꯪꯁꯦ ꯑꯌꯨꯛꯇ ꯀꯔꯤ ꯌꯦꯟꯁꯥꯡ ꯆꯥꯒꯦ
ꯎ ꯑꯌꯨꯛꯇ ꯁꯣꯏꯕꯨꯝ ꯏꯔꯣꯝꯕ ꯑꯃꯒ ꯍꯋꯥꯏ ꯑꯁꯥꯡꯕꯤ ꯀꯥꯡꯍꯧ ꯑꯃꯒ
ꯑꯣ ꯑꯗꯨꯏꯔ ꯑꯁ ꯅꯪ ꯌꯥꯝ ꯇꯨꯝꯅꯤꯡꯕ ꯃꯥꯜꯂꯦ ꯅꯪꯒꯤ ꯐꯣꯟꯗꯣ
ꯇꯨꯝꯅꯤꯡꯗꯦꯗ
ꯚꯇꯥꯃꯤꯤꯟ ꯌꯥꯝ ꯌꯥꯝꯅꯥꯛꯀ ꯃꯥꯔꯦ
ꯑꯩꯗꯤ ꯍꯋꯥꯏ ꯃꯪꯒꯟꯒ ꯌꯦꯟꯗꯦꯝꯒ ꯆꯥꯏ
ꯑꯣ ꯑꯗꯨꯒꯤ ꯑꯣꯏꯔꯝꯒꯅꯤ ꯅꯪ ꯇꯨꯝꯅꯤꯡꯕ ꯃꯥꯜꯂꯦꯕ
ꯑꯩꯗꯤ ꯇꯨꯝꯅꯤꯡꯗꯕꯅꯦ ꯑꯩꯗꯤ ꯀꯔꯤꯅꯣ ꯑꯁ ꯑꯗꯨ ꯑꯗꯨꯅꯗꯤ
ꯍꯋꯥꯏ ꯃꯪ
ꯅꯪꯁꯦ ꯍꯧꯖꯤꯛ ꯐꯝꯃꯤꯔꯣ
ꯑꯥ ꯐꯝꯃꯤꯃꯤ ꯌꯥꯝ ꯌꯥꯝ ꯈꯪꯉꯤꯅ ꯅꯪꯗꯤ
ꯇꯋꯥꯔꯕ ꯍꯪꯉꯦ ꯎꯋꯦ ꯀꯩꯅꯣ ꯅꯪꯕꯨ ꯎꯋꯦ
ꯑ ꯑꯗꯨꯅꯦꯕ ꯅꯪꯁꯨ ꯍꯧꯖꯤꯛ ꯍꯤꯞꯄꯝꯒꯅꯤ
ꯂꯥꯂꯦ ꯑꯗꯨꯗꯤ
ꯑꯦ ꯐꯝꯃꯤ ꯑꯗꯨꯗꯤ
ꯑ ꯅꯣꯏꯔꯣꯝꯗ ꯎꯆꯦꯛ ꯃꯈꯣꯟꯜ ꯇꯥꯕꯗꯣ ꯑꯁ ꯅꯨꯡꯁꯤꯍꯦ ꯃꯀꯗꯣ
ꯎꯝ ꯎꯆꯦꯛ ꯎꯆꯦꯛ ꯉꯥꯛꯇꯅꯦ ꯍꯦꯛꯇ ꯑꯩꯈꯣꯏꯒꯤ ꯑꯩꯈꯣꯏꯒꯤ ꯌꯨꯝ ꯃꯅꯤꯡꯗ ꯄꯨꯈ꯭ꯔꯤꯒ
ꯎꯝ
ꯄꯨꯈ꯭ꯔꯤꯅꯦ ꯑꯗꯩ ꯋꯥꯄꯟꯅꯦ ꯍꯧꯔꯛꯑꯦ ꯑꯗꯨꯒ
ꯊꯥꯡꯖꯤꯡꯒꯨꯝꯕ ꯄꯨꯈ꯭ꯔꯤꯗ ꯊꯥꯕ꯭ꯔꯥ
ꯑꯥ ꯊꯥꯏ
ꯄꯨꯈ꯭ꯔꯤꯗꯣ ꯊꯥꯡꯖꯤꯡ ꯊꯥꯕ꯭ꯔꯣ ꯊꯥꯡꯖꯤꯡ ꯄꯥꯟꯕ꯭ꯔꯣ
ꯄꯥꯂꯦ
ꯇꯥꯔꯕꯣ
ꯆꯥꯔꯦ ꯍꯣꯔꯦꯟ ꯊꯥꯔꯛꯀꯦ
ꯊꯔꯛꯑꯣꯅꯦ ꯅꯣꯏ ꯑꯗꯣ ꯊꯥꯡꯖꯤꯡ ꯁꯦ ꯀꯃꯥꯏꯅ ꯊꯥꯒꯦ ꯍꯥꯏꯗꯤ ꯑꯃꯨꯔꯛ ꯑꯗꯨꯝ ꯊꯥ ꯃꯔꯨ ꯑꯩꯈꯣꯏꯅ ꯆꯥꯕ ꯃꯔꯨꯗꯣ
ꯍꯣꯏ ꯑꯃꯨꯔꯛ ꯊꯥꯈ꯭ꯔꯗꯤꯅꯦ
ꯊꯗꯅꯣ ꯑ
ꯑꯗꯨꯝ ꯄꯨꯈ꯭ꯔꯤꯗ ꯂꯪꯗꯣꯏꯗ
ꯍꯥꯏꯗꯤ ꯑꯩꯈꯣꯏꯅ ꯆꯥꯕ ꯂꯣꯏꯕ ꯃꯔꯨꯗꯣ ꯑ
ꯆꯥꯕ ꯂꯣꯏꯕ ꯃꯔꯨ ꯍꯥꯏꯗꯤ
ꯆꯥ ꯍꯧꯖꯤꯛ ꯊꯥꯡꯖꯤꯡ ꯌꯣꯜꯂꯦꯗꯅ
ꯑꯥ
ꯑꯩ ꯍꯥꯏꯒꯦꯕꯀꯣ ꯍꯧꯖꯤꯛꯕꯖꯥ ꯕꯖꯥꯔꯗ ꯍꯧꯖꯤꯛ ꯊꯥꯡꯖꯤꯡ ꯌꯥꯝ ꯌꯣꯟꯕꯗꯣ
ꯑ
ꯈꯪꯉꯤꯗꯅ ꯊꯥꯡꯖꯤꯡꯗꯣ ꯑꯗꯨ ꯂꯩꯔꯅꯤ ꯑꯃꯦꯠꯄ ꯆꯥꯔꯅꯤ ꯆꯥꯔꯒ ꯆꯥꯕ ꯂꯣꯏꯕ ꯃꯔꯨꯗꯣ ꯈꯨꯨꯏꯗ ꯑꯗꯨꯝ ꯂꯪꯊꯔꯒ ꯌꯥꯔꯕꯕ ꯑꯗꯨ ꯍꯧꯔꯅꯤ
ꯑꯥ
ꯑꯁ ꯁꯤꯗꯤ ꯌꯥꯝ ꯂꯅꯥꯥꯏꯏꯌꯦꯅ
ꯑ ꯆꯥꯕ ꯂꯣꯏꯕꯅ ꯑ ꯊꯥꯡꯖꯤꯡꯗꯣ ꯊꯨꯒꯥꯏꯔꯒ ꯅꯠꯇꯕꯤꯗ ꯑꯗꯨꯝ ꯃꯄꯨꯝ ꯑꯣꯏꯅ ꯆꯥꯕ ꯂꯩ ꯑꯗꯨꯗꯩ ꯃꯀꯨ ꯈꯛ ꯆꯥꯊꯣꯛꯑꯒ
ꯑꯥꯎ ꯑꯥꯎ ꯑꯗꯨ ꯑꯗꯨ ꯊꯥꯗꯔꯅꯤ ꯑꯗꯨꯝ ꯍꯧꯔꯅꯤ
ꯑꯥ
ꯆꯍꯤ ꯀꯌꯥꯃꯨꯛ ꯀꯌꯥ ꯆꯪꯒꯦ ꯍꯧꯅꯕꯗꯣ
ꯆꯍꯤꯔꯣꯝꯗ ꯅꯠꯇꯦ ꯑꯗꯨꯝ ꯃꯟ ꯂꯣꯝꯗ ꯆꯠꯇꯅꯤ ꯈꯔꯗꯤ ꯀꯨꯏꯅ ꯆꯪꯕꯅꯤ
ꯊꯥ ꯆꯍꯤ ꯑꯃ ꯍꯧꯖꯤꯛ ꯀꯨꯝꯁꯤ ꯊꯥꯗꯔꯁꯦꯕꯀꯣ ꯃꯔꯨꯗꯣ
ꯑ
ꯀꯨꯝꯁꯤ ꯊꯥꯗꯔꯗꯤ ꯃꯊꯪ ꯆꯍꯤ ꯑꯗꯨꯝ ꯆꯥꯕ ꯌꯥꯔꯅꯤ ꯑꯗꯨꯝ
ꯑꯥ ꯌꯥꯔꯅꯤ ꯍꯣꯏ
ꯑꯁ ꯌꯥꯝ ꯐꯩꯍꯦ ꯑꯗꯨꯗꯤ ꯑꯗꯨ ꯅꯣꯏꯗꯤ ꯂꯩꯔ ꯄꯤꯔꯥꯒ ꯆꯥꯗ꯭ꯔꯦ
ꯎꯝ ꯂꯩꯔꯒ ꯆꯥꯗ꯭ꯔꯦ ꯑꯇꯩꯗꯤ ꯄꯥꯛ ꯂꯩꯗꯦꯗ ꯑꯩꯈꯣꯏꯅ ꯂꯩꯕꯕꫭ ꯊꯥꯎ ꯑꯥ ꯊꯥꯎ ꯒꯨꯝꯕ ꯉꯥꯔꯤꯒꯨꯝꯕ ꯑꯗꯨꯈꯛ ꯑꯗꯨ ꯒꯨꯝꯕ ꯂꯩ
ꯑꯁ ꯌꯥꯝ ꯅꯨꯡꯉꯥꯏꯅꯦ ꯅꯣꯏꯗꯤ ꯑꯗꯨꯗꯤ
ꯑꯇꯩꯗꯤ ꯑꯇꯩꯗꯤ ꯍꯤꯡꯒꯣꯟꯜꯗ ꯂꯣꯏꯅ ꯑꯠꯇꯩꯗꯤ ꯍꯤꯡꯒꯣ
ꯏꯟꯁꯥꯡ ꯅꯥꯄꯤꯒꯨꯝꯕꯁꯨ ꯍꯤꯡꯒꯣꯜꯗ ꯂꯣꯏꯅ ꯍꯧꯔꯦ
ꯑꯥ
ꯅꯣꯏꯖꯤꯗꯤ ꯄꯩꯁꯥ ꯌꯥꯝꯅ ꯀꯩꯅꯣ